ꯇꯌꯦ ꯇꯌꯦ ꯇꯌꯦꯌꯦ
ꯃꯣꯏꯅ ꯃꯣꯏꯅ ꯑꯩ ꯆꯪꯉꯛꯄ ꯉꯥꯡꯉꯦꯕ ꯃꯥꯏ ꯊꯍꯟꯗꯕ ꯅꯨꯄꯤ ꯆꯪꯉꯦ ꯀꯥꯏꯅ ꯑꯗꯨꯁꯨ ꯑꯩꯒꯤ ꯀꯦꯟꯗꯜ ꯃꯥꯟꯕꯤꯁꯤꯅ
ꯀꯦꯟꯗꯜ ꯃꯥꯟꯕꯤꯗꯨꯅ
ꯍ ꯑꯗꯨꯒ ꯑꯗꯨꯒ ꯃꯈꯥꯗ ꯂꯩꯕꯗꯨꯅ ꯀꯪꯈꯠꯜꯂꯤꯕ
ꯃꯈꯥꯗ ꯂꯩꯗꯨꯅ ꯀꯟꯈꯠꯄꯤꯔꯤꯕ ꯑꯅꯤꯗꯣ ꯀꯩꯗꯧꯔꯤꯗꯣ ꯑꯅꯤꯗꯨꯣ ꯅꯠꯇꯦ ꯑꯅꯗꯨꯣ ꯑꯦꯛꯖꯥꯝ ꯂꯣꯏꯗ꯭ꯔꯤꯕ
ꯈꯪꯗꯦ ꯑꯃꯁꯤꯁꯨ ꯑꯦꯛꯖꯥꯝ ꯂꯣꯏꯗꯦ ꯍꯩꯇꯦ ꯍꯩꯇ ꯑꯩꯗꯤ ꯍꯥꯏꯌꯦꯕꯀꯣ
ꯎꯝ
ꯀꯤꯗ ꯍꯥꯏꯔꯒ ꯀꯩꯝ ꯌꯦꯡꯗꯦ ꯏꯁ ꯑꯗꯨꯝ ꯔꯤꯜꯁꯁꯦ ꯌꯦꯡ ꯂꯩꯗꯣꯏꯅꯤ ꯇ꯭ꯋꯦꯟꯇꯤ ꯐꯣꯔ ꯑꯋꯥꯔ ꯑꯃꯁꯤꯕꯨꯗꯤ ꯂꯥꯏꯔꯤꯛ ꯄꯥꯏ ꯐꯤꯡꯒꯔ ꯀꯩꯅꯣ ꯆꯠꯂꯨꯕꯅꯤ ꯂꯥꯏꯕ꯭ꯔꯦꯔꯤ ꯆꯠꯂꯨꯕꯅꯤ
ꯎꯝ ꯑꯃ ꯍꯩꯇꯦ ꯍꯥꯏ
ꯑꯣ ꯍꯩ ꯇꯦ ꯍꯩꯇꯦ ꯍꯥꯏꯔꯤꯕꯁꯤꯁꯨ ꯇꯥꯛꯇꯧꯕ ꯃꯤꯗꯨꯁꯨ ꯈꯠꯅ ꯊꯣꯛꯈ꯭ꯔꯦ ꯃꯥꯅ ꯑꯗꯨꯗꯣ ꯉꯁꯥꯏꯗꯤ ꯁꯤꯡꯒꯜ ꯁꯥꯏ ꯁꯤꯡꯒꯜ ꯁꯥꯔꯤ ꯑꯗꯨꯝ ꯂꯩꯔꯤ
ꯑꯗꯨ ꯗꯣꯂꯥꯟꯗꯨꯗꯒꯤ ꯊꯥꯗꯒꯔꯣ
ꯁꯣꯏꯗ꯭ꯔꯕꯅꯤ ꯁꯣꯏꯗ꯭ꯔꯕꯅꯦ
ꯈꯔ ꯋꯥꯔꯦ ꯍꯥꯏꯌꯣꯃ
ꯃꯤꯁ
ꯀꯔꯤꯒꯤ ꯂꯣꯏꯔꯝꯗꯥꯏꯁꯤꯗ ꯈꯠꯅꯔꯤꯕ
ꯂꯣꯏꯔꯝꯗꯥꯏ ꯑꯣꯏꯕꯩ ꯈꯠꯅꯔꯤꯕ
ꯑꯣ ꯂꯣꯏꯔꯝꯗꯥꯏ ꯑꯣꯏꯕꯒꯤ
ꯍꯣꯏ ꯍꯣꯏ ꯑꯣꯏꯅꯔꯤꯕ ꯅꯈꯣꯏꯒꯤꯗꯣ ꯑꯣꯏꯅꯔꯤꯅꯦ ꯈꯪꯉꯦ ꯑꯩꯈꯣꯏꯗꯁꯨ ꯈꯪꯉꯦ
ꯑꯗꯨꯁꯨ ꯃꯤꯋꯥꯁꯤꯁꯨ ꯉꯥꯡꯅꯔꯤꯅꯤꯗꯣ ꯁꯤꯒꯤ ꯀꯣꯜ ꯔꯦ ꯇꯧꯕꯩꯁꯤꯗ ꯑꯗꯨꯁꯨ
ꯂꯟꯆꯦꯟꯕꯤ ꯅꯪꯒꯤ ꯑꯩꯈꯣꯏ ꯉꯥꯡꯅꯔꯤ ꯔꯦꯀꯣꯔꯗ ꯑ ꯁꯣꯏꯔꯅꯤ ꯁꯣꯏ
ꯑꯣ ꯄꯜꯂꯦꯗꯣ
ꯎꯝ ꯑꯗꯨꯅꯦ ꯄꯜꯂꯦꯗꯣ ꯍꯣꯏꯗ ꯈꯪꯗꯧꯖꯨ ꯅꯠꯇꯦꯗ ꯀꯔꯤꯅꯣ ꯅꯠꯇ꯭ꯔ
ꯑꯦ ꯅꯪ ꯅꯇꯣꯟꯗꯔ ꯍꯥꯏꯁꯤꯕꯣ ꯃꯌꯥꯝ ꯂꯩ ꯃꯥꯅꯦ
ꯏꯕꯥꯏꯅꯤꯗ ꯁꯨꯝ ꯆꯥꯂꯣꯏ
ꯃꯥꯅꯦ ꯈꯔ ꯁꯞꯄꯣꯔꯇꯤꯞ ꯑꯣꯏꯗ꯭ꯔꯗꯤ ꯀꯩꯅꯣ
ꯄꯩꯁꯥ ꯐꯪꯕ ꯄꯥꯎꯃꯤꯅꯗꯣꯏꯅꯦ ꯏꯁ ꯑꯩꯅ ꯇꯧꯔꯤꯁꯦ ꯅꯪ ꯐꯪꯗꯣꯏꯅꯦꯗꯤ ꯐꯪꯗꯣꯏꯅꯦ ꯀꯩ ꯍꯥꯏ
ꯇꯧꯅꯔꯤ ꯏꯕꯥꯏꯅꯤ ꯐꯪꯅꯗꯣꯏꯅꯤ
ꯃꯥꯅꯦ ꯇꯧꯅꯅꯤ ꯏꯕꯥꯅꯤꯅ ꯐꯪꯅꯗꯣꯔꯤꯕꯅꯤ
ꯈꯥꯏꯕ ꯑꯁꯤ ꯑꯩꯅ ꯐꯨ ꯁꯣꯏꯗ꯭ꯔꯕꯅꯦ ꯌꯦꯡꯉꯨꯀꯣ ꯑꯩꯅ ꯁꯤꯐꯨ ꯁꯣꯏꯗ꯭ꯔꯕꯅꯦ ꯑꯩꯅ ꯁꯤ ꯄꯤꯕ ꯆꯥꯟ ꯑꯩꯉꯣꯟꯗ ꯇꯧꯔꯤꯅꯦ ꯀꯅꯤ ꯂꯪꯀ ꯀꯗ
ꯅꯪꯗꯀꯣꯈꯣ ꯑꯩꯒꯤꯗꯤ ꯑꯩꯒꯤꯗꯤ ꯍꯦꯛ ꯍꯥꯡꯕꯒ ꯑꯗꯨꯝ ꯃꯁꯥꯅ ꯑꯗꯨꯝ ꯌꯥ ꯐꯖꯔꯛꯏꯗꯅ ꯍꯥꯏꯗ꯭ꯔꯁꯨ
ꯑꯦ ꯍꯥꯏꯌꯦ ꯏꯕꯦꯝꯃ ꯑꯩꯅ ꯍꯥꯏꯕꯗꯣ ꯅꯪ ꯈꯪꯗꯕ ꯃꯥꯂ
ꯍꯥꯟꯅ ꯍꯥꯏꯕ꯭ꯔꯥ
ꯍꯥꯏ ꯍꯦ
ꯑꯩ ꯑꯩꯒꯤ ꯍꯥꯞꯇ꯭ꯔꯤꯀꯥꯟꯗꯒꯤ ꯅꯪꯅ ꯍꯥꯟꯅ
ꯅꯪꯒꯤ ꯅꯪꯅꯍꯦꯛ ꯀꯝꯄ꯭ꯂꯤꯠ ꯇꯧꯔꯦ ꯍꯥꯏꯈꯤꯕꯒ ꯑꯩꯅ ꯍꯥꯏꯈ꯭ꯔꯦ ꯑꯩꯅ ꯀꯩꯅꯣ ꯑꯩꯈꯣꯏꯒꯤ ꯀꯥꯟ ꯀ ꯂꯩꯕꯁꯤꯗ ꯍꯥꯏꯈ꯭ꯔꯦ ꯍꯥꯏꯈ꯭ꯔꯗꯨꯗ ꯑꯃꯨꯛ ꯑ ꯁꯨꯝꯨꯛ ꯅꯨꯡꯗꯥꯡꯗꯨꯗ ꯆꯨ ꯀꯥꯕ
ꯎꯝ
ꯍꯥꯏꯅꯤ ꯂꯥꯛꯏꯗꯣꯏꯕꯤꯦꯝꯃ ꯅꯪ ꯀꯥꯎꯁꯤꯟꯅꯔꯛꯀꯅꯣ
ꯑꯁ ꯑꯗꯨꯗꯤ ꯍꯥꯏꯈ꯭ꯔꯣ ꯑꯅꯤꯃꯛ ꯍꯥꯏꯈ꯭ꯔꯣ
ꯍꯥꯏꯒꯦ ꯍꯥꯏꯒꯦ ꯑꯗꯨꯕꯨꯗꯤ ꯍꯥꯏꯒꯦ ꯑꯩꯅꯁꯨ ꯍꯧꯖꯤꯛꯈꯣꯏ ꯑꯩꯈꯣꯏ ꯑꯩꯈꯣꯏ ꯏꯅꯥꯎꯄꯤꯒꯤꯗꯨꯁꯨ ꯍꯥꯏꯔꯝꯕꯅꯦꯕ
ꯎꯝ
ꯑꯩꯩꯅ ꯏꯅꯥꯎꯄꯤꯒꯤꯗꯨꯁꯨ ꯍꯥꯏꯔꯝꯕꯅꯤ ꯑ ꯀꯣꯜꯗꯣ ꯇꯧꯕꯅꯤ ꯍꯪꯒꯦꯅ ꯑꯗꯨꯗꯒꯤ ꯅꯪꯒꯤꯗꯁꯨ ꯍꯥꯏꯈ꯭ꯔꯒꯦ
ꯍꯥꯏꯕ꯭ꯔꯥ ꯇꯧꯔꯤꯀꯥꯟꯗ ꯄꯨꯂꯞ ꯄꯨꯟꯅ ꯇꯧꯖꯔꯛꯅꯕ
ꯎꯝ ꯑꯗꯣ ꯃꯣꯏ ꯑꯇꯩꯒꯤꯗꯨꯁꯨ ꯍꯥꯏꯒꯦ ꯇꯧꯕ
ꯑꯗꯨꯒ ꯑꯩꯅ ꯊꯦꯡꯅꯕ ꯑꯃꯅ ꯇꯁꯪꯒꯤ ꯃꯇꯥꯡꯁꯨ ꯌꯥꯝ ꯁꯥꯟꯅꯍꯧꯋꯦ
ꯗꯨꯖ ꯊꯦꯡꯅꯔꯦ ꯑꯩꯉꯣꯟꯗ ꯊꯦꯡꯅꯔꯦ
ꯑꯗ
ꯑꯗꯨꯁꯨ ꯑꯗꯨꯗꯒꯤ ꯑꯗꯨꯗꯒꯤ ꯍꯧꯖꯤꯛꯀꯤ ꯑꯗꯨꯒ ꯍꯧꯖꯤꯛꯁꯨ ꯊꯥꯕꯒꯤ ꯍꯥꯏꯗꯤ ꯑꯩꯈꯣꯏꯒꯤ ꯋꯦꯗꯔꯒꯤ ꯍꯥꯏꯗꯤ ꯀꯩꯅꯣ ꯍꯥꯏꯗꯤ ꯀꯥꯏꯔꯛꯄꯒꯤ ꯀꯣ ꯑꯣꯏꯖꯔꯦ ꯍꯥꯏꯖꯤꯗꯤ ꯅꯣꯡ ꯇꯥꯕ ꯁꯥꯕꯁꯦ ꯌꯥꯝ ꯀꯥ ꯍꯦ ꯍꯦꯟꯒꯠꯂꯤꯗꯅ ꯑꯗꯨꯗꯒꯤ ꯃꯣꯏ ꯃꯄꯥꯟ ꯂꯝꯗ ꯂꯩꯕꯒꯤ ꯁꯥꯕ ꯗꯤꯜꯂꯤꯗ ꯂꯩꯕꯒꯤ ꯁꯥꯕꯒꯤ ꯋꯥꯔꯤ ꯊꯅꯥꯋꯥꯏ
ꯇꯦꯡꯉꯔꯝꯃꯤ ꯁꯃꯨꯗ꯭ꯔ ꯆꯠꯄꯒꯤ ꯋꯥꯔꯤꯗꯣ ꯅꯠꯇ꯭ꯔꯥ
ꯃꯣꯏ ꯗꯤꯗ ꯁꯥꯏꯑꯦ ꯈꯣꯠꯂꯦ ꯀꯥꯏꯅ ꯇꯧꯅ ꯑꯌꯥꯝꯕ
ꯊꯦꯡꯅꯔꯝꯃꯦ ꯑꯩꯁꯨ
ꯑꯩꯈꯣꯏ ꯁꯤꯗꯒꯤ ꯃꯃꯥꯡꯗ ꯎꯕ ꯃꯣꯏꯒꯤ ꯀꯩꯅꯣꯒꯤ ꯀꯩꯅꯣ ꯀꯥꯡ ꯀꯥꯡꯕꯨꯒꯤ ꯀꯩꯅꯣꯗꯣ ꯂꯩꯐꯝꯗꯣ ꯍꯣꯁꯦꯜꯦ ꯊꯝꯗꯧ
ꯎꯝ
ꯑꯁꯤꯁꯤꯗ ꯑꯩꯅ ꯃꯄꯥꯟꯗ ꯊꯣꯛꯏꯁꯤ ꯃꯣꯏ ꯎꯔꯝꯅꯤꯕ ꯑꯩꯈꯣꯏ ꯁꯤꯗꯤꯝ ꯃꯩ ꯉꯥꯜꯂꯤꯗꯅ
ꯑ
ꯆꯥꯛꯅ ꯂꯥꯡꯒꯤ ꯃꯣꯏꯁꯨ
ꯅꯣꯏ ꯍꯦꯠ ꯃꯃꯥꯡꯒꯤ ꯑꯣꯄꯣꯖꯤꯠꯇꯨꯅꯔꯣ
ꯑ ꯑꯥ ꯑꯥ ꯑꯥ ꯑꯩꯈꯣꯏ ꯁꯣꯝ ꯅꯥꯀꯟ ꯁꯣꯝ ꯅꯥꯀꯟꯗ ꯂꯩꯕꯗꯣ ꯁꯣꯝ ꯅꯥꯀꯟꯗ ꯁꯥꯏꯗꯠꯇ ꯂꯩꯕꯗꯣ ꯁꯥꯏꯠꯀꯤ ꯍꯦꯛ
ꯑꯣ ꯑꯣ ꯑꯣ ꯀꯩꯅꯣꯔꯣ ꯅꯨꯄꯥꯒꯤꯔꯣ ꯎꯝ ꯑꯗꯨꯗ ꯑꯃ ꯑꯃꯁꯗ ꯂꯩꯔꯕꯗꯤ ꯑꯁ ꯂꯥꯎꯅꯗꯧ ꯃꯌꯥꯝꯁꯦ ꯎꯔꯦ
ꯀ
ꯑꯗꯗ ꯁꯨꯝ ꯑꯩꯈꯣꯏꯒ ꯈꯪꯅꯕ ꯃꯤꯁꯤꯡꯗꯣ ꯂꯩꯔꯝ ꯇꯥꯔꯗꯤ ꯍꯥꯏꯕ ꯎꯔꯦꯀꯣ ꯎꯔꯦꯀꯣ ꯀ ꯇꯧꯅꯗꯅꯀꯣ
ꯀꯩꯅꯣꯒꯁꯦ ꯂꯩꯁꯝꯗꯐꯝꯪꯒ ꯈꯪꯉ ꯍꯥꯟꯅꯛꯇꯪ ꯊꯣꯛꯄ ꯆꯒꯁꯦ ꯐꯣꯇꯣ ꯅꯝ ꯅꯝ ꯊꯥꯡꯒꯠꯂꯛꯇꯧ ꯃꯥꯜꯂꯦ
ꯑꯗꯨ ꯌꯥꯏꯖꯦ
ꯍ
ꯁꯨꯝ ꯇꯧ ꯇꯧꯗꯅ
ꯃꯠꯇ ꯃꯗ ꯊꯅꯤ ꯇꯤꯟꯁꯤꯁꯨ ꯃꯔꯥꯡ ꯀꯥꯏ ꯍꯥꯏꯕ ꯁ꯭ꯋꯥꯏꯗꯤ ꯅꯥꯄꯤ ꯀꯩꯁꯨ ꯌꯥꯝ ꯂꯩꯕꯅꯤꯅꯅꯦ ꯇꯤꯡ ꯑꯃ ꯀꯥꯡꯗ ꯅꯠꯇꯅ ꯇꯤꯟꯁꯨ ꯃꯔꯥꯡ ꯀꯥꯏꯕꯅꯤꯅ ꯑꯃ ꯑꯃ ꯆꯤꯛꯄꯤ ꯈꯣꯠꯄꯤ ꯀꯩ ꯀꯩꯅꯣ ꯇꯧꯗꯦ ꯑꯩꯕꯨꯗꯤ ꯄꯥꯡ ꯇꯧꯗꯦ ꯑꯗꯨꯣ ꯈꯪꯗꯦ ꯇꯤꯟꯖꯨꯝ ꯃꯔꯥꯡ ꯀꯥꯏꯑꯕ ꯆꯤꯛꯄ ꯈꯣꯠꯄ ꯇꯧꯗ꯭ꯔꯁꯨ ꯅꯨꯡꯉꯥꯏ ꯀꯥꯂꯦꯟ ꯊꯥꯏ ꯅꯨꯡꯉꯥꯏꯇꯕ ꯍꯥꯏꯕꯗꯨ
ꯆꯠꯂꯣ ꯋꯥꯋꯥꯛꯀꯤꯡ ꯆꯠꯂꯣ ꯃꯈꯥꯗ ꯅꯣꯏꯒꯤ ꯑꯥ ꯃꯈꯥꯗ ꯆꯠꯂꯣ ꯑꯗꯨꯅ ꯐꯔꯦ ꯅꯪ ꯍꯛꯆꯥꯡ ꯐꯅꯕꯁꯨ ꯑꯣꯏꯔꯅꯤ
ꯆꯥꯛꯁꯦ ꯈꯔ ꯉꯟꯅ ꯆꯥꯛꯁꯦ ꯈꯔ ꯉꯟꯅ ꯆꯥꯛꯁꯦ ꯈꯔ ꯉꯟꯅ ꯖꯥꯔꯦ ꯁꯀꯦ
ꯍꯧꯖꯤꯛꯁꯨ ꯑꯗꯨꯝ ꯀꯨꯝꯕ ꯌꯥꯏ ꯀꯥꯏꯩꯅꯣ
ꯍꯧꯖꯤꯛꯣ ꯍꯣꯏ ꯀꯨꯝꯕꯗꯥꯏꯗꯣ ꯍꯧꯖꯤꯛꯇꯤ ꯄꯨꯡ ꯊꯦꯡꯗꯔꯤꯅꯦ
ꯊꯦꯡꯗ꯭ꯔꯤ ꯀꯩꯅꯣ ꯇꯔꯥꯐꯧ ꯇꯥꯗ꯭ꯔꯥ
ꯇꯥꯗꯔꯤ
ꯑꯗꯨꯝ ꯆꯠꯄ ꯌꯥꯏ ꯅꯣꯏ ꯑꯗꯥꯏꯒꯤ ꯂꯝꯕꯤ ꯃꯇꯦꯛꯇꯣ ꯑꯗꯨꯝ ꯆꯠꯄ ꯌꯥꯏ ꯃꯤ ꯆꯠꯅꯔꯝꯒꯦꯅꯤ ꯍꯧꯖꯤꯛ
ꯆꯠꯅꯗ꯭ꯔꯦꯗ ꯍꯧꯖꯤꯛꯇꯤ ꯊꯦꯡꯉ ꯃꯤꯅꯥ ꯀꯥꯅꯥꯝ ꯠꯅꯗ꯭ꯔꯦ ꯁꯣꯝꯒꯤ ꯁꯣꯝꯒꯤ ꯑꯩꯈꯣꯏ ꯃꯈꯣꯏ ꯃꯥꯡꯅ ꯂꯩ ꯑꯣ ꯀꯩꯅꯣ ꯍꯧꯖꯤꯛ ꯊꯣꯡꯕ ꯂꯣꯏꯈ꯭ꯔꯦ
ꯎꯝ ꯅꯣꯏ ꯑꯁꯣꯅꯥꯀꯟꯒꯤ ꯑꯣꯄꯣꯖꯤꯠꯀꯤꯗꯨꯅ ꯑꯃꯔꯣꯝꯗ ꯐꯔꯤꯁꯤꯅ ꯃꯥꯒꯤꯅ ꯃꯣꯕꯦꯜ ꯀꯣꯅꯤꯗꯣ ꯌꯥꯝ ꯆꯥꯎꯅ ꯂꯩꯗꯅ
ꯎꯝ ꯄꯔꯦꯡ ꯑꯣꯏꯅ ꯂꯩꯗꯣꯏ
ꯄꯥꯎ ꯅꯨꯡꯉꯥꯏꯗꯅ
ꯎꯝ ꯑꯗꯨꯗ ꯀꯁꯨꯁꯨ ꯆꯠꯅꯥꯗꯅꯤ ꯀꯩꯅꯣ ꯃꯣꯏꯗꯨ ꯄꯔꯦꯡꯗꯨꯗꯗꯤ ꯁꯨꯝ ꯅꯥꯀꯟ ꯆꯠꯄꯗꯣ ꯍꯥꯏꯗꯤ ꯃꯤꯒꯤꯩ ꯀꯥꯗꯣ ꯂꯥꯂꯒ ꯆꯠꯄꯅꯤ ꯇꯟꯅꯕꯗꯣ
ꯍꯣꯏ ꯑꯗꯨꯕꯨꯗꯤ ꯐꯥꯎꯔ ꯆꯠꯄꯗꯣ
ꯑꯩꯌꯨ ꯑꯩꯌꯨ ꯇꯜꯂꯦ
ꯎꯝ ꯇꯟꯕ꯭ꯔꯥ ꯅꯪꯖꯨ
ꯈꯜꯂꯦꯕ ꯑꯗꯨ ꯑꯗꯨꯝ ꯃꯄꯥꯟ ꯃꯈꯥꯗ ꯑꯣꯏꯅ ꯀꯨꯝꯃ ꯆꯠꯄꯅ ꯐꯩꯌꯦꯅ ꯈꯝꯕꯤꯔꯛꯇꯧꯋꯕ
ꯑꯝ
ꯑꯩꯅꯦ ꯄꯨꯂꯤꯁ ꯐꯖꯕꯛꯅꯤ ꯐꯖꯕ ꯑꯃꯅꯤꯅꯤ ꯀ ꯈꯨꯖꯟꯗꯤ ꯌꯥꯕꯔ ꯐꯖꯕ ꯑꯗꯨꯣ ꯊꯪꯅꯤꯡꯉꯦꯕ
ꯈꯉꯣ
ꯍꯥꯥ
ꯁꯉꯣ ꯍꯧꯖꯤꯛꯣ ꯐꯥꯏ ꯀꯟꯅ ꯂꯩꯔꯤꯕꯅꯦ ꯂꯨꯄꯥ ꯑꯠꯇꯤꯗ ꯂꯨꯄꯥ ꯑꯩꯠꯇꯤꯗꯅꯦꯕꯤꯦꯝꯃ ꯑꯗꯨꯗꯐꯧ ꯂꯧꯅꯤꯡꯗ꯭ꯔꯗꯤ ꯂꯧꯔꯅꯨ ꯇꯣ ꯐꯪꯉꯔꯣꯏ
ꯁꯣꯔꯣꯖꯅꯥꯎ
ꯁꯌꯦꯡ ꯐꯪꯕꯒ ꯀꯥꯄꯣ
ꯍ ꯍꯣ ꯅꯪ ꯅꯪ ꯀ ꯆ ꯍ ꯀꯦ ꯑꯅꯤꯁꯤꯅ ꯌꯦꯟ ꯆꯥꯖ ꯀꯅꯥꯏꯜ
ꯏꯁ ꯀꯔꯤꯒꯤ ꯀꯔꯤꯒꯤ ꯃꯣꯏ ꯑꯅꯤꯅ ꯑꯝꯇꯁꯨ ꯋꯥꯗꯅ ꯄꯤꯖꯔꯣꯏ
ꯌꯦꯟ ꯆꯁꯤ ꯌꯦꯟ ꯆꯥꯗ꯭ꯔ ꯃꯤ ꯍꯧꯁꯤꯀ ꯑꯩꯒꯤ ꯗ꯭ꯔꯦꯁꯁꯦ ꯂꯩꯈ꯭ꯔꯒ ꯀꯣꯟꯍꯜꯂꯤꯝꯃꯣ ꯄꯩꯁꯥ ꯑꯗꯨꯗꯨ ꯑꯗꯨꯅ ꯑꯩ ꯄꯩꯁꯥ ꯇꯥꯗꯕ ꯌꯥꯗꯦ
ꯍꯪꯒꯣꯏꯔꯛꯑꯦ ꯌꯥꯝ ꯅꯪꯒꯤ ꯋꯥꯔꯤꯗ
ꯁꯥꯏ ꯍꯥꯏꯕ ꯀꯩꯅꯣ ꯈꯪꯗꯦ
ꯍꯪꯒꯣꯏꯔꯦꯌꯥꯝꯅꯀꯣ ꯅꯪꯒꯤ ꯋꯥꯔꯤꯗꯣ
ꯑꯁ ꯑꯩꯩꯅ
ꯑꯦꯡ ꯂꯨꯄꯥ ꯌꯥꯡꯈꯩꯒꯤ ꯂꯩꯔꯒ ꯄꯤꯖꯔꯣ ꯌꯥꯔꯦ
ꯑꯗꯨꯝ ꯐꯔꯗ꯭ꯔꯥ
ꯐꯔꯅꯤ ꯑ ꯊꯣꯡꯕ
ꯐꯣꯟꯔꯣꯏꯕꯕ
ꯃꯇꯣꯡ ꯃꯇꯣꯡ ꯑꯃꯃꯝ ꯄꯤꯖꯔꯅꯤ ꯌꯥꯔꯦ ꯀꯩꯅꯣ
ꯀ ꯑ ꯌꯥ
ꯁꯩ ꯊ ꯃꯖꯥꯒꯦ ꯗꯁꯤꯅꯦ ꯌꯥꯔꯦ
ꯑ ꯆꯠꯆꯤꯠ ꯆ ꯍ ꯂꯩꯔꯦꯀꯣ ꯃꯝꯖꯥꯏ ꯌꯦꯅꯦꯀꯣ ꯍꯥꯏ
ꯌꯦꯟ ꯄꯤꯖꯔꯦꯀꯣ
ꯌꯥꯝ ꯄꯤꯖꯔꯦ ꯑꯩ ꯅꯉꯣꯟ ꯇꯧꯔꯛꯏꯁꯦ ꯁꯤꯒ ꯑꯍꯨꯝꯂꯨꯛ ꯁꯨꯔꯕ
ꯁꯨꯔꯃꯅꯤ ꯑꯩꯉꯣꯟꯗ ꯊꯣꯛꯏꯁꯦ ꯑꯍꯨꯝꯂꯛ ꯍꯣꯏ ꯁꯤꯒꯤ ꯃꯃꯤꯡꯁꯦ ꯑꯍꯨꯝꯂꯛ ꯁꯨꯔꯝꯃꯅꯤ
ꯑꯗꯨ ꯑꯗꯨꯗꯤ ꯑꯣꯀꯦ ꯑꯣꯀꯦ
ꯑꯩ ꯑꯃꯨꯛ ꯇꯧꯔꯛꯀꯦ ꯁꯤꯒꯤ ꯗꯝꯕꯔꯁꯤꯗ
ꯎꯝ ꯁꯤꯡꯁꯤꯁꯨ ꯅꯪꯅ ꯑꯍꯨꯝꯂꯛ ꯇꯧꯕ ꯌꯥꯒꯅꯤ
ꯎ
ꯑꯗꯣ ꯑꯩꯒꯤ ꯑꯃ ꯑꯗꯨꯅ ꯑꯃꯨꯛ ꯑꯁ ꯑꯩ ꯏꯁꯥꯅ ꯏꯁꯥꯗ ꯇꯧꯗꯧꯕ ꯉꯥꯏ ꯀꯩꯅꯣꯝꯇ ꯇꯧꯔꯒ ꯌꯥꯔꯦ ꯁꯤꯗꯪ ꯅꯥꯀꯟꯒꯤꯁꯤꯗ ꯑꯃꯨꯛ ꯇꯧꯒꯦ
ꯅꯥꯀꯟꯒꯤ ꯑꯣ ꯇꯧ ꯇꯧ ꯀꯩꯅꯣꯅꯦ ꯀꯔꯤ ꯑꯃ ꯑꯃꯗꯨꯁꯨ ꯍꯥꯏ꯭ꯔꯣ ꯌꯥꯅꯕ ꯅꯪ ꯀꯩꯅꯣꯒ ꯇꯧꯔꯁꯨ ꯌꯥꯏꯌꯦ ꯏꯅꯥꯎꯄꯤꯒꯤꯒ ꯇꯧꯔꯁꯨ ꯌꯥꯏ ꯀꯩꯅꯅ
ꯍꯣꯏ ꯌꯥꯏ ꯑꯗꯨꯅꯦ ꯏꯅꯥꯎꯕꯨꯒꯤ ꯇꯧꯔꯁꯦ ꯑꯗꯨꯇꯕꯨꯗꯤ ꯑꯗꯨꯝ ꯍꯥꯏꯗꯤ ꯍꯥꯞꯄ ꯍꯥꯞꯄꯗꯤ ꯑꯗꯨꯝ ꯃꯊꯪ ꯃꯊꯪ ꯇꯧꯅꯕ ꯌꯥꯏꯗꯅ ꯁꯨ ꯁꯨꯅꯕ ꯑꯗꯨꯕꯨꯗꯤ ꯑꯗꯣ ꯑꯝꯇ ꯍꯥꯏꯌꯦ ꯑꯗꯣ ꯍꯥꯏꯅ ꯋꯥꯔꯤ ꯁꯥꯟꯅ ꯂꯩꯔꯒꯗꯤ ꯁꯤ ꯐꯣꯟ ꯀꯩꯅꯣ ꯇꯧꯕꯗꯤ ꯌꯥꯗꯦꯕ ꯅꯧꯅꯁꯨ ꯇꯥꯏꯗꯅ
ꯇꯔꯇ
ꯃꯣꯏꯁꯨ ꯄꯨꯔꯥ ꯕꯦꯔꯥꯅꯦ ꯍꯥꯏꯕ ꯑꯗꯨꯅ ꯑꯣꯡꯂꯤ ꯋꯥꯟ ꯇꯥꯏꯝ ꯈꯛꯇꯅꯦꯕꯗꯤ ꯌꯥꯍꯜꯂꯤꯁꯦ
ꯎꯝ
ꯂꯩꯗꯅ
ꯍꯣꯏ ꯍꯣꯏ ꯑꯁꯤ ꯇꯥꯊꯣꯛꯈ꯭ꯔꯗꯤ ꯑꯃꯨꯛ ꯅꯨꯡꯉꯥꯏꯇꯦꯕ
ꯎꯝ ꯑꯗꯨꯗꯨꯅ ꯑꯩꯅ ꯍꯥꯏꯗꯤ ꯌꯦꯡꯉꯤꯁꯦ ꯃꯇꯝꯁꯦ ꯀꯛꯄ ꯌꯥꯕ ꯃꯇꯝꯇꯪ ꯌꯥꯧꯁꯤꯜꯂꯛꯑꯦ
ꯎꯝ ꯑꯗꯨꯒꯤ ꯃꯔꯛꯇꯨꯗ ꯅꯪꯅ ꯊꯥꯔꯝꯃꯣ ꯑꯗꯨꯀꯥꯟꯗ ꯑꯩ ꯇꯧꯔꯛꯀꯦ
ꯍꯣꯏ ꯍꯣꯏ
ꯅꯪꯅ ꯇꯧꯔꯛꯑꯣ ꯍꯥꯏꯕꯗꯨꯣ ꯍꯥꯏꯔ ꯣ ꯑꯩꯉꯣꯗ
ꯍꯥꯏꯔꯛꯀꯦ ꯍꯥꯏꯔꯛꯀꯦ ꯊꯥꯃꯒꯦꯀꯣ ꯎꯝ ꯊꯥꯎ ꯍꯣꯏ ꯊꯝꯃꯦꯖꯝ
ꯎꯝ